ꯑꯧ ꯆꯥꯛ ꯆꯔꯕꯣ
ꯁꯛ ꯁꯥꯔꯦ
ꯀꯩ ꯃꯊꯦꯜ ꯆꯥꯔꯕ
ꯏꯔꯣꯝꯕ ꯑꯗꯒꯤ ꯕꯣꯔꯥ ꯉꯥ ꯑꯌꯥꯏꯕ ꯇꯧꯔꯒ ꯆꯥꯁꯤꯜꯂꯦ ꯉꯁꯤ ꯅꯣꯡꯃꯒꯤ ꯅꯣꯏꯗꯤ
ꯑꯩꯈꯣꯏꯁꯨ ꯉꯥꯡ ꯑꯦꯟꯁꯥꯡ ꯈꯔ ꯂꯩꯑ ꯑꯗꯨꯗꯨꯁꯨ ꯆꯥꯔꯦ ꯑꯗꯨꯗꯒꯤ ꯃꯥꯏꯔꯦꯟ ꯊꯣꯡꯉꯦ ꯑꯗꯨꯒ ꯇꯧꯔꯒ ꯆꯥꯏꯔꯦ
ꯑꯩꯈꯣꯏꯁꯦ ꯃꯥꯏꯔꯦꯟ ꯊꯣꯡꯕ ꯑꯟꯇꯤ ꯍꯣꯏꯗꯩ ꯈꯔ ꯄꯤꯔꯛꯑꯦ ꯑꯗꯨꯒ ꯑꯩꯈꯣꯏꯒꯤꯗꯤ ꯊꯣꯡꯗ꯭ꯔꯤ ꯉꯔꯥꯡ ꯑꯩꯈꯣꯏ ꯆꯦ ꯍꯣꯏ ꯆꯠꯄꯗ ꯃꯥꯏꯌꯦꯟ ꯄꯤꯔꯛꯄꯅꯤ ꯑꯩꯈꯣꯏꯗꯤ ꯊꯣꯡꯗ꯭ꯔꯦ ꯍꯣꯔꯦꯟꯗꯥꯡ ꯊꯣꯡꯉꯒ ꯆꯥꯁꯤꯔ ꯈꯪꯗꯦ ꯆꯥꯅꯤꯡꯉꯦ ꯍꯥꯏꯒꯨꯝꯗꯅ ꯃꯌꯥꯡꯇꯣ ꯂꯩꯇꯦ ꯃꯌꯥꯡꯇꯣꯟꯉꯣꯟ ꯊꯥꯛꯇ꯭ꯔꯒꯗꯤ ꯃꯔꯟ ꯊꯣꯡꯕꯒꯤ ꯃꯒꯨꯟꯁꯦ ꯌꯥꯎꯗ꯭ꯦꯕ
ꯑꯩꯈꯣꯏꯗꯤ ꯀꯩꯅꯣ ꯇꯧꯔ ꯊꯣꯡꯉꯦ ꯆꯝꯅ ꯊꯣꯡꯉꯦ ꯃꯥꯏꯔꯦꯟꯗꯣ ꯊꯥꯎ ꯊꯥꯛꯇꯕꯤꯗ ꯑꯗꯨꯝ ꯍꯥꯎꯋꯦ ꯃꯥꯏꯔꯦꯟꯗꯣ ꯉꯔꯥꯡ ꯀꯩꯅꯣꯗ ꯀꯣꯏ ꯈꯨꯅꯧ ꯆꯠꯄꯗ ꯂꯩꯔꯛꯄ ꯃꯣꯏ ꯆꯥꯝꯃꯒꯤ ꯇꯔꯨꯛ ꯇꯧꯋꯦꯅ ꯑꯗꯨꯝ ꯆꯥꯎꯋꯦ ꯑꯗꯨꯝ ꯍꯧꯥꯎꯕ ꯆꯔꯥꯃꯔꯤꯦꯜ ꯑꯗꯨꯃꯥꯏ ꯑꯣꯏꯕ
ꯍꯥꯏꯗꯤ ꯌꯥꯝ ꯍꯣꯡꯉꯦ ꯍꯥꯏ ꯍꯧꯖꯤꯛ
ꯍꯥꯏꯗꯤ ꯑꯗꯨꯝ ꯈꯔ ꯅꯧꯕ ꯑꯗꯨꯝ ꯍꯥꯏꯗꯤ ꯀꯨꯏꯅ ꯂꯤꯕ ꯌꯥꯔꯣꯏꯗꯕ ꯍꯥꯏꯗꯤ ꯍꯤꯡ ꯍꯩꯖꯤꯡ ꯐꯥꯗꯅ ꯍꯦꯛꯄꯁꯨ ꯌꯥꯎꯋꯦꯕꯀꯣ ꯑꯗꯨꯒꯨꯝꯕꯗꯣ ꯍꯧꯖꯤꯛ ꯅꯣꯡ ꯃꯇꯝ ꯂꯥꯞꯄ ꯈꯣꯠꯄ ꯇꯧꯕꯅꯤꯅ ꯄꯨꯡꯒꯤꯅꯝꯕ ꯌꯥꯝ ꯌꯣꯟꯊꯣꯛ ꯌꯣꯟꯊꯣꯛꯄ ꯑꯣꯏꯕꯖꯥꯠꯅꯤ
ꯃꯥꯅꯦ ꯃꯥꯅꯦ ꯀꯨꯏꯅ ꯊꯝꯕ ꯌꯥꯕꯗꯤ ꯑꯔꯤꯕꯗꯨꯗꯤ ꯀꯨꯏꯅ ꯑꯗꯨꯝ ꯂꯤꯕ ꯌꯥꯕꯅꯦꯕ ꯆꯍꯤ ꯆꯠꯄ ꯂꯤꯕ ꯌꯥꯕꯅꯦꯕ ꯑꯔꯤꯕꯗꯨꯗꯤ ꯑꯩꯈꯣꯏꯒꯤ ꯃꯀꯨꯒꯒꯝꯄ ꯃꯆꯨ ꯆꯪꯁꯤꯜꯂꯛꯄ ꯑꯗꯨꯒꯨꯝꯕꯗꯨꯗꯤ ꯑꯗꯨꯝ ꯀꯨꯏꯅ ꯂꯤ ꯌꯥꯔꯗꯧꯅꯤ
ꯍꯩ ꯑꯗꯨ ꯃꯣꯏ ꯉꯔꯥꯡꯁꯨ ꯍꯥꯏꯗꯤ ꯄꯤꯁꯤꯛ ꯄꯤꯆꯤꯠ ꯄꯤꯛꯄ ꯃꯌꯥꯝꯁꯨ ꯍꯦꯛꯇ ꯑꯣꯏꯦ ꯃꯣꯏꯅ ꯍꯥꯏꯕ ꯑꯗꯨꯝ ꯁꯤꯁꯦ ꯑꯗꯨꯝ ꯆꯝꯐꯨꯠ ꯀꯩꯀꯩ ꯆꯥꯕꯩꯗꯤ ꯍꯥꯎꯔꯗꯣꯏꯅꯤ ꯈꯣꯠꯂꯅꯤ ꯑꯗꯨꯁꯨ ꯌꯥꯝ ꯍꯣꯡꯍꯧꯋꯦ ꯑꯗꯨꯁꯨ ꯄꯣꯠꯇꯨ ꯃꯆꯥ ꯃꯆꯥ ꯌꯥꯝ ꯌꯥꯝꯃꯗꯕ ꯍꯥꯐꯝꯗꯨ ꯐꯔꯛ ꯇꯥꯔꯒꯅ ꯂꯩꯔꯛꯇ꯭ꯔꯦ ꯑꯗꯨꯗꯨ ꯍꯧꯖꯤꯛ ꯍꯧꯖꯤꯛꯇꯤ ꯑꯃꯨꯛ ꯅꯣꯡꯁꯤ ꯃꯇꯝꯁꯨ ꯑꯃꯨꯛ ꯑꯣꯏꯕꯅꯤꯅ ꯀꯩ ꯍꯥꯏꯅꯤ ꯃꯣꯏꯒꯤ ꯅꯣꯡ ꯇꯥꯁꯤꯜꯂꯀꯥꯟꯗ ꯑꯩꯈꯣꯏ ꯃꯔꯦꯟꯗꯨ ꯀꯨꯏꯅ ꯊꯝꯕ ꯌꯥ ꯂꯩꯕꯥꯛꯇ ꯊꯝꯕꯗꯤ ꯄꯠꯄ ꯄꯨꯝꯕ ꯇꯧꯕꯅꯤꯅ ꯑꯗꯨꯝ ꯃꯣꯏ ꯉꯟꯅ ꯉꯟꯅ ꯍꯥꯏꯗꯣ ꯑꯣꯖꯥꯠꯅꯤ ꯑꯗꯨ ꯑꯗꯨꯝ ꯂꯧꯁꯤꯡꯒꯤꯁꯨ ꯑꯃꯨꯛ ꯇꯧꯗꯣꯏꯅꯤꯅ ꯑꯗꯨꯝ ꯍꯦꯛ ꯍꯦꯛꯀꯥꯟꯗ ꯄꯨꯜꯂꯞ ꯃꯆꯥꯁꯨ ꯀꯩꯁꯨ ꯑꯔꯤꯕꯁꯨ ꯂꯣꯏꯅ ꯍꯦꯛꯑꯒ ꯌꯣꯟꯕ ꯑꯣꯏꯔꯕ ꯑꯗꯨꯏꯗꯨꯒꯤ
ꯃꯥꯅꯦ ꯃꯣꯏꯗꯤ ꯑꯗꯨ ꯂꯣꯏꯔꯀꯥꯟꯗ ꯑꯇꯣꯞꯄ ꯑꯃꯃꯨꯛ ꯊꯥꯕ ꯈꯣꯠꯄ ꯇꯧꯔꯛꯀꯗꯣꯏꯅꯤꯗꯣ ꯑꯗ ꯃꯣꯏ ꯃꯇꯝꯁꯦ ꯍꯦꯟꯗꯣꯛꯈꯤꯗꯅꯕ ꯍꯥꯏꯅ ꯃꯇꯝ ꯃꯇꯝꯗꯨ ꯌꯧꯔꯤꯉꯩꯗꯨꯗ ꯉꯜꯂꯤꯉꯩꯗ ꯁꯠ ꯁꯠ ꯁꯠ ꯌꯣꯟꯊꯣꯛꯑꯕ ꯑꯗꯨꯒ ꯄꯩꯁꯥ ꯑꯣꯟꯊꯣꯛꯑꯕꯅꯦ ꯃꯣꯏꯅ ꯄꯥꯝꯃꯤꯁꯤꯗꯤ ꯑꯩꯈꯣꯏꯒꯤ ꯌꯨꯝꯗ ꯑꯩꯈꯣꯏꯒꯤ ꯏꯁꯥꯒꯤ ꯏꯪꯈꯣꯜꯗ ꯑꯩꯈꯣꯏꯅ ꯆꯥꯅꯕ ꯈꯛꯀꯤ ꯊꯥꯕꯗꯗꯤ ꯑꯗꯨꯝ ꯂꯤꯍꯜꯂꯒ ꯊꯝꯒꯦꯔꯥ ꯑꯗꯒꯤ ꯅꯧꯔꯒ ꯍꯦꯛꯀꯦꯔꯥ ꯑꯗꯨꯗꯤ ꯑꯩꯈꯣꯏꯒꯤ ꯑꯄꯥꯝꯕ ꯃꯑꯣꯡꯅ ꯇꯧꯅꯩꯗꯅ ꯑꯗꯨꯒ ꯐꯥꯝꯒꯨꯝꯕ ꯇꯁꯦꯡꯅ ꯇꯧꯈꯤꯕꯁꯤꯡꯁꯤꯗꯤ ꯃꯣꯏꯗꯤ ꯃꯇꯝ ꯃꯇꯝꯗꯨꯗ ꯌꯣꯜꯍꯧꯅꯕꯅꯦꯕ ꯁꯠ ꯁꯠ ꯁꯠ ꯁꯠꯈꯤꯅꯕ ꯆꯥꯎ ꯆꯥꯎꯔꯗꯤ ꯇꯈꯤꯑꯒ ꯑꯗꯨꯝ ꯌꯣꯟꯕꯤꯗꯣ ꯅꯧꯕ ꯂꯤꯕ ꯊꯤꯗꯅ ꯑꯗꯨꯅ ꯇꯧꯗꯣꯏꯁꯦ
ꯍꯣꯏ ꯑꯗꯨꯅꯤꯗꯤ ꯑꯇꯩ ꯃꯌꯦꯟꯗꯁꯨ ꯅꯠꯇꯦꯗ ꯃꯣꯏ ꯉꯥꯔꯥꯡ ꯂꯩꯔ ꯑꯩꯣꯏꯗꯨꯛ ꯌꯥꯝꯅꯦ ꯇꯔꯕꯨꯖꯥ ꯃꯈꯩꯁꯨ ꯍꯩꯁꯤꯡ ꯐꯥꯗꯕ ꯑꯗꯒꯤ ꯆꯦꯅꯥꯔ ꯑꯗꯒꯤ ꯁꯦꯄꯣꯠ ꯑꯗꯒꯤ ꯀꯔꯣꯠ ꯈꯥꯕꯤ ꯑꯗꯒꯤ ꯇꯣꯔꯕꯠꯀꯥꯗꯣꯏꯅꯧ ꯅꯋꯦ ꯃꯣꯏꯅ ꯍꯩꯛꯍꯧꯔꯤ ꯃꯌꯥꯝꯗꯣ
ꯆꯤꯍꯔꯗꯣ ꯃꯅꯝ ꯌꯥꯝ ꯅꯨꯡꯁꯤꯕꯅꯦ ꯆꯥꯕꯗ ꯀꯌꯥ ꯍꯩꯅꯕ ꯋꯥꯠꯂꯦꯕꯀꯣ ꯃꯥ ꯃꯅꯝꯗꯤ ꯌꯥꯝ ꯅꯨꯡꯁꯤ ꯌꯥꯝ ꯊꯥꯏꯅ ꯑꯩꯈꯣꯏꯗ ꯑꯩꯈꯣꯏ ꯍꯤꯡꯒꯣꯜꯗ ꯌꯥꯝ ꯍꯧꯔꯝꯃꯤꯕ ꯑꯗ ꯆꯤꯍꯥꯔ ꯄꯥꯟꯕꯥꯟ ꯀꯥꯟꯗꯅ ꯃꯥꯁꯦ ꯃꯨꯜꯂꯀꯥꯟꯗ ꯆꯦꯛꯈꯥꯏꯔꯛꯑꯦꯕ ꯃꯇꯣꯝꯗ ꯃꯅꯝꯗꯤ ꯌꯥꯝ ꯊꯤ ꯅꯨꯡꯁꯤ ꯊꯈꯤꯕꯅꯦꯕ ꯑꯗꯨꯒꯅꯦ ꯆꯥꯕꯗꯗꯤ ꯃꯥꯒꯤ ꯃꯍꯥꯎꯁꯦ ꯏꯔꯩ ꯂꯩꯇꯦꯕ ꯑꯗꯨꯅ ꯑꯩꯗꯤ ꯀꯌꯥ ꯆꯥꯔꯛꯇꯦ ꯑꯉꯥꯡ ꯑꯣꯏꯔꯤꯉꯩꯗ ꯍꯧꯖꯤꯛꯄꯗꯤ ꯆꯤꯟꯟꯅꯔꯒꯗꯣ ꯎꯕ ꯎꯈꯤꯗ꯭ꯔꯦꯗ ꯃꯀꯨꯕꯗꯣ ꯑꯩꯈꯣꯏꯒꯤ ꯃꯔꯥꯡ ꯃꯔꯥꯡ ꯃꯔꯥꯡꯅ ꯂꯥꯡꯕꯅꯦ ꯆꯦꯈꯥꯏꯔ ꯆꯦꯈꯥꯏꯔ ꯄꯥꯝꯗꯣꯏꯅꯦ ꯃ ꯃꯨꯜꯂꯛꯑꯀꯥꯟꯗ
ꯍꯅ ꯃ ꯅꯈꯣ ꯄꯥꯟꯕꯅ ꯅ ꯑꯅꯤꯄ꯭ꯔꯨꯞꯄꯅꯦ ꯑꯃꯁꯨ ꯆꯈꯥꯏ ꯑꯃ ꯃꯥꯡꯈ꯭ꯔꯕ ꯑꯃꯁꯨ ꯆꯈꯥꯏꯗꯧꯔꯦꯅ ꯃꯥ ꯑꯃ ꯍꯜꯂꯒ ꯃ ꯊꯕꯛ ꯁꯨꯕꯗ ꯄꯨꯔꯒ ꯆꯥꯎꯅ ꯄꯨꯔꯦ ꯃꯍꯥꯎꯁꯨ ꯌꯥꯎꯗꯕ ꯑꯗꯒꯤ ꯀꯥꯟꯅꯕꯁꯨ ꯑꯣꯏꯗꯕꯅꯤꯅ
ꯅꯃ ꯅꯪꯒꯤ ꯅꯨꯡꯁꯤꯗ꯭ꯔꯥ
ꯁꯤ
ꯁꯤꯕꯅꯦ ꯑꯃꯅꯗ ꯆꯅꯥꯟ ꯀꯥꯏꯅ ꯍꯧꯔꯝꯃꯦ ꯊꯃꯅ ꯃꯈꯟ ꯃꯈꯜ ꯌꯥꯝ ꯍꯧꯖꯤꯛꯀꯥꯟꯗꯤ ꯌꯥꯝ ꯎꯗ꯭ꯔꯦꯗ
ꯀꯧꯔ ꯈꯥꯏꯕꯁꯨ ꯍꯣꯡꯗꯤ ꯍꯣꯡꯉꯛꯏꯦ ꯃꯣꯏꯗꯣ
ꯀꯔ ꯑꯈꯥꯕꯤ ꯆꯥꯅꯤꯡꯉꯤ ꯅꯪꯅ ꯄꯥꯜꯂꯛꯄꯗꯒꯤ ꯑꯩ ꯉꯁꯥꯏꯗꯒꯤ ꯅꯪꯅ ꯄꯥꯟꯕꯗꯒꯤ ꯀꯔꯛ ꯑꯈꯥꯕꯤ ꯆꯥꯅꯤꯡꯉꯦ ꯍꯥꯏꯒ ꯇꯧꯔꯨꯕꯅꯦ ꯅꯪꯅ ꯃꯔꯛ ꯊꯛꯈꯤꯕꯒꯤ ꯋꯥꯅꯤ ꯀꯤꯂꯣꯗ ꯀꯌꯥ ꯄꯤꯍꯧꯒꯦ
ꯍꯪꯉꯛꯇ꯭ꯔꯦ ꯅꯍꯥꯟ ꯑꯃꯨꯛ ꯂꯧꯕꯗꯣ ꯅꯤꯐꯨ ꯑꯗꯨꯃꯥꯏꯅ ꯄꯤꯕꯅꯦ
ꯎꯝ ꯀꯖꯤꯗꯅꯤ ꯐꯨꯜ ꯃꯥꯏ ꯂꯩ ꯄꯨꯅ
ꯃꯣꯏꯗꯤ ꯃꯣꯏ ꯃꯁꯥꯗꯤ ꯍꯦꯛ ꯄꯨꯨꯟꯅ ꯀꯨꯟꯊ꯭ꯔꯥ ꯑꯗꯨꯃꯥꯏꯅ
ꯃꯣꯔꯣꯛ ꯀꯦꯖꯤꯗꯗ ꯀꯩꯅꯣ ꯄꯤꯍꯧꯋꯦ ꯉꯔꯥꯡ ꯍꯨꯝꯐꯨ ꯍꯥꯏꯕ ꯃꯥꯜꯂꯦ ꯑꯣ ꯑꯇꯦꯛꯄꯗ ꯑꯣ ꯑꯦꯛꯄꯗ ꯃꯄꯣꯛ ꯑꯆꯧ ꯑꯆꯧꯕ ꯌꯥꯝ ꯊꯣꯛꯑꯦꯗ ꯍꯧꯖꯤꯛꯇꯤ
ꯃꯣꯔ ꯑ ꯇꯦꯛꯄꯗꯤ ꯃꯄꯣ ꯑꯆꯧꯕꯗꯨ ꯆꯪꯗꯦꯗ ꯈꯔ ꯁꯥꯡꯕ ꯑꯗꯨꯝ ꯈꯔ ꯁꯥꯕꯗꯣ
ꯈꯔ ꯁꯥꯡꯕꯗꯨꯅꯅꯦ ꯁꯥꯕꯅꯦꯕꯀꯣ ꯑꯗꯨ ꯄꯣꯛ ꯑꯆꯧꯕꯗꯨꯅꯅꯦ ꯀꯩꯅꯣ ꯇꯧꯋꯦꯕ ꯎ ꯍꯥꯎꯗ ꯑꯗꯨꯅ ꯂꯩ ꯅꯦꯕ ꯅꯣꯏꯅ ꯁꯥꯕꯗꯨꯒꯤ ꯆꯥꯖꯅꯤꯡꯕꯩ ꯋꯥꯅꯤꯗꯅ ꯑꯗꯨꯒ ꯃꯣꯔꯣꯛ ꯃꯄꯣꯠ ꯑꯆꯧꯕꯗꯨꯅꯗꯤ ꯍꯥꯎꯕꯅꯦꯕ ꯑꯩꯈꯣꯏ ꯃꯩꯇꯩ ꯃꯣꯔꯣꯛꯇꯣ ꯃꯄꯣ ꯑꯆꯧꯕ ꯍꯥꯏꯅꯦꯦ ꯌꯥꯝ ꯊꯤꯅ ꯆꯥꯎꯕꯗ ꯅꯠꯇ ꯇꯦꯛ ꯍꯥꯏꯁꯤꯅ ꯑꯩꯈꯣꯏ ꯃꯩꯇꯩꯒꯤ ꯑꯃ ꯊꯥꯏꯅꯒꯤ ꯑꯃ ꯂꯩꯕꯗꯣ ꯃꯁꯤꯡꯒ ꯇꯤꯟꯇꯛꯀ ꯇꯧꯔꯒ ꯑꯃ ꯛ ꯑꯗꯨ ꯃꯥꯒꯤ ꯃꯈꯣꯛꯇꯅ ꯈ ꯅꯣꯏꯕꯗꯣ ꯅꯪꯅ ꯍꯥꯏꯗꯗꯤ ꯃꯣꯔꯣꯛ ꯑꯁ ꯊꯥꯡꯕꯗꯨꯗꯤ ꯑꯗꯨꯝ ꯑꯅꯤ ꯑꯃꯥꯡꯒꯤ ꯆꯥꯎꯕꯒꯤ ꯆꯥꯡꯁꯦ ꯆꯥꯡ ꯑꯃꯗ ꯂꯥꯛꯑꯒ ꯃꯇꯣꯟꯗ ꯈꯤ ꯃꯇꯣꯟꯗ ꯇꯨꯝꯇꯛ ꯇꯨꯝꯗꯣꯏꯅꯤꯗꯅ ꯑꯩ ꯍꯥꯏꯁꯤꯅ ꯃꯇꯣꯟ ꯈꯤꯇꯪ ꯇꯨꯝꯃꯒ ꯑꯗꯨꯝ ꯍꯥꯏꯔꯞ ꯍꯥꯏꯔꯞ ꯍꯥꯏꯔꯞ ꯃꯥꯟꯅꯔ ꯆꯥꯎꯔꯞꯂ ꯇꯧꯔꯒ ꯂꯥꯛꯄꯗꯨꯅꯤꯗ ꯃꯩꯇꯩ ꯃꯔꯣꯛ ꯑꯁꯦꯡꯕꯗ
ꯊꯃꯛ ꯁꯗ ꯂꯥꯛꯇ꯭ꯔꯕ
ꯊꯕꯛ ꯁꯨꯕꯗꯣ ꯉꯁꯤꯗꯤ ꯂꯥꯛꯇꯦ ꯅꯨꯡꯊꯜ ꯂꯥꯛꯇꯣꯏ ꯃꯥꯜꯂꯦ ꯉꯔꯥꯡ ꯁꯅꯨꯝ ꯊꯀꯥꯏ ꯀꯥꯏ ꯍꯥꯏꯕ
ꯑꯣꯀꯦ ꯑꯣ ꯀꯦ ꯂꯥꯏꯅꯕ
ꯃꯣꯏ ꯃꯔꯤ ꯃꯔꯤ ꯂꯥꯛꯄꯅꯤ ꯉꯔꯥꯡꯗꯤ ꯃꯣꯏ ꯑꯍꯨꯝꯗꯪ ꯂꯥꯛꯑꯦ ꯑꯃ ꯀꯩꯗꯧꯔꯝꯅꯣ ꯈꯪꯗꯦ
ꯅꯣꯡꯗꯤ ꯇꯥꯗ꯭ꯔꯒꯤ ꯑꯃꯨꯛꯣꯡ ꯑꯃꯨꯛ ꯍꯪꯉꯛ ꯑꯃꯨꯛ ꯇꯥ ꯑꯃꯨꯛ ꯍꯉꯛ ꯇꯧ ꯂꯩꯔꯅꯤ
ꯇꯧꯔꯤꯅꯦ ꯑꯩꯈꯣꯏꯁꯨ ꯍꯧꯖꯤꯛ ꯍꯧꯖꯤꯛꯇꯪ ꯃꯤꯅꯤꯠ ꯃꯉꯥꯐꯥꯎ ꯐꯥꯗꯦ ꯅꯣꯡꯗꯣ ꯒꯝꯖꯝ ꯒꯝ ꯖꯝ ꯖꯝ ꯇꯥꯔꯝꯃꯦ ꯑꯗꯨ ꯍꯧꯖꯤꯛꯐꯥꯎ ꯍꯥꯡꯈ꯭ꯔꯦ ꯑꯩꯅ ꯅꯣꯡ ꯇꯥꯔꯕꯅꯤ ꯁꯥꯗꯅ ꯂꯩꯁꯤꯡꯗꯣ ꯏꯁꯤꯡ ꯌꯥꯎꯗꯕꯁꯤꯡꯁꯨ ꯌꯥꯎꯔꯦꯅ ꯑꯩꯅ ꯒꯝꯂꯥꯁꯤꯡꯗꯣ ꯊꯥꯡꯗꯣꯛꯑꯒ ꯃꯨꯔꯦꯅꯦ ꯆꯣꯠꯄꯕꯨ ꯅꯪꯍꯧꯗꯦꯅꯤ ꯍꯥꯡꯈ꯭ꯔꯦ ꯑꯗꯨꯒ ꯑꯃꯨꯛ ꯉꯔꯥꯡꯕꯨꯗꯤ ꯐꯣꯟꯗ ꯔꯦꯟ ꯐꯤꯞꯇꯤ ꯐꯥꯏꯚ ꯄꯥꯔꯁꯦꯟ ꯀꯥꯏꯅ ꯅꯣꯡꯗꯣ ꯐꯤꯞꯇꯤ ꯐꯥꯏꯚ ꯄꯥꯔꯁꯦꯟ ꯂꯩꯌꯦꯅ ꯍꯥꯡꯈꯤꯕꯅꯦ ꯐꯤꯞꯇꯤꯚ ꯄꯥꯔꯁꯦꯟ ꯂꯩꯔꯒꯗꯤ ꯁꯤꯒꯤ ꯐꯤꯕꯝꯁꯤ ꯌꯧꯗ꯭ꯔꯤꯑꯕ ꯍꯣꯔꯦꯟ ꯇꯥꯔꯛꯀꯗ꯭ꯔꯗꯤ ꯈꯪꯗꯦ ꯀꯩꯁꯨ ꯆꯥꯟꯅꯗꯕꯁꯨ ꯃꯌꯥꯝ ꯌꯥꯎꯋꯤꯗ ꯃꯣꯏ ꯑꯗꯨꯗ ꯎꯠꯂꯛꯄꯩ ꯋꯥꯅꯤ
ꯍꯣꯏ ꯑꯗꯨ ꯃꯣꯏ ꯑꯌꯥꯝꯕꯅꯪ ꯉꯁꯤ ꯍꯌꯦꯡꯒꯤꯗꯤ ꯀꯥ ꯍꯟꯅ ꯆꯥꯟꯅꯗꯕꯅꯦꯕꯀꯣ ꯑꯗꯩ ꯊꯥꯝ ꯃꯃꯥꯡꯗ ꯌꯦꯡꯈꯤꯕ ꯑꯗꯨꯃꯥꯏꯅ ꯇꯧꯕꯁꯤꯅ ꯆꯥꯟꯅꯅꯕ ꯍꯦꯜꯂꯦꯕ ꯑꯗꯨꯣ ꯍꯧꯖꯤꯛ ꯉꯁꯤꯒꯤ ꯍꯌꯦꯡꯒꯤ ꯇꯧꯕꯁꯦ ꯑꯗꯨꯝ ꯈꯔꯗꯤ ꯁꯥꯟꯅꯕ ꯋꯥꯠꯄꯅꯦ
ꯍꯧꯖꯨꯝ ꯄꯥꯏꯁꯤꯜꯂꯛꯑꯦ ꯀꯗꯥꯏꯗꯅꯣ ꯈꯪꯗꯣꯏꯅꯦ ꯏꯃꯨꯡꯁꯤꯗꯕꯨ ꯐꯧ ꯑꯩꯈꯣꯏ ꯀꯀꯥ ꯑꯩꯒꯤ ꯃꯣꯏ ꯐꯧ ꯂꯩꯕꯒꯤꯅꯦ ꯑꯩꯈꯣꯏ ꯄꯣꯠ ꯍꯧꯕ ꯃꯌꯥꯗꯨꯗꯕꯨꯗꯤ ꯌꯥꯝ ꯄꯥꯏꯔꯛꯄꯅꯦꯕ ꯑꯗꯣ ꯁꯤ ꯏꯃꯨꯡꯗꯤ ꯌꯧꯔꯛꯇꯕꯅꯦꯕ ꯑꯩꯒꯤ ꯐꯃꯨꯡ ꯌꯧꯁꯜꯂꯦ ꯍꯥꯏꯕ ꯐꯧꯖꯝ ꯑꯃ ꯑꯩꯅ ꯄꯥꯏꯊꯣꯛꯅꯕꯅ ꯀꯟꯕꯅꯦ ꯄꯥꯏꯊꯣꯛꯈ꯭ꯔꯦ
ꯅꯣꯏ ꯄꯣꯠ ꯑꯍꯣꯡ ꯑꯃꯒ ꯅꯪꯣꯏꯒꯤ ꯑꯗꯨꯝ ꯅꯛꯅꯔ ꯑꯗꯨꯕꯨ
ꯑꯥ ꯅꯛꯅꯩꯗꯅ ꯑꯣ ꯃꯣꯏ ꯑꯗꯨꯗꯕꯨꯗꯤ ꯄꯥꯏꯁꯜꯂꯛꯑꯦ ꯈꯪꯉꯦꯕ ꯑꯗꯨ ꯑꯣꯏꯔꯒꯁꯨ ꯑꯩꯒꯤ ꯀꯥꯁꯤꯗꯗꯤ ꯐꯥꯎꯖꯨꯝꯗꯣ ꯑꯝꯇ ꯄꯥꯏꯔꯛꯄ ꯎꯗꯦꯕ ꯑꯩ ꯐꯨꯔꯤꯁꯇ ꯊꯣꯡꯖꯤꯜꯂꯛꯄꯅꯦ ꯃꯁꯤ ꯑꯁꯥꯄꯍꯥꯎꯗꯤꯌꯦ
ꯀꯩꯒꯤꯅꯣ ꯈꯔ ꯍꯧꯕ ꯊꯝꯃꯨ ꯌꯥꯗ꯭ꯔꯣ
ꯈꯪꯗꯦ ꯉꯁꯤꯁꯨꯦ ꯂꯦꯞꯄꯒ ꯂꯩꯈꯔꯦ ꯍꯣꯔꯦꯟ ꯉꯍꯥꯛ ꯂꯩꯔꯒ ꯑꯃꯨꯛ ꯍꯧꯔꯛꯇꯣꯏꯔꯥ ꯈꯪꯗꯦ ꯅꯪꯒꯥꯟꯗꯤ ꯉꯍꯥꯟ ꯇꯥꯈ꯭ꯔꯦ ꯊꯨꯝꯃꯣ ꯑꯆꯧꯕ ꯑꯃ ꯇꯥꯕ ꯐꯪꯈ꯭ꯔꯦ
ꯃꯪꯒꯟ ꯎꯇꯤ ꯑꯃꯝꯇꯁꯨ ꯆꯥꯥꯛꯒꯦ ꯇꯧꯕꯅꯤ ꯇꯧꯂ
ꯎꯇꯤ ꯑꯁꯪꯕꯗ ꯏꯝ ꯆꯕ ꯂꯥꯁꯤ ꯇꯧꯗꯣꯏꯔꯥ ꯈꯪꯗꯦ ꯃꯣꯏ ꯍꯦꯛꯑꯒ ꯂꯩꯍꯧꯋꯤ ꯕꯇꯟꯗ ꯌꯥꯎꯔꯒ ꯄꯥꯡꯈꯣꯛꯂꯕꯅꯥ ꯃꯌꯥꯝꯗ
ꯀꯨꯀꯔꯗ ꯀ ꯊꯣꯡꯃꯗꯣ ꯁꯪꯗꯗ
ꯎꯝ
ꯀꯣꯀꯨ ꯑꯃꯅ ꯇꯧꯔꯒ ꯐꯖꯅ ꯑꯣꯠꯂ ꯑꯣꯠꯂ ꯇꯧꯔꯗꯤ ꯁꯪꯗꯣꯏꯅꯦꯕ
ꯎꯝ ꯀꯨꯀꯔ ꯇꯧꯕꯗ ꯁꯪꯗꯕꯅꯦ ꯀꯥꯝꯊꯣꯛꯑꯗꯤ ꯁꯪꯗꯕꯅꯦꯕ
ꯈꯪꯗꯦ ꯉꯔꯥꯡꯗꯣ ꯇꯨꯝꯁꯨ ꯐꯥꯗꯕ꯭ꯔꯥ ꯀꯩꯗꯧꯕ꯭ꯔꯥ ꯈꯅꯤ ꯏꯁꯥ ꯑꯗꯨꯝ ꯋꯥꯔ ꯇꯧꯔꯨ ꯔꯥꯡ ꯍꯥꯏꯥꯏꯗꯤ ꯔ ꯔꯥꯡ ꯅꯨꯃꯤꯠꯇ ꯀꯈꯤꯗ ꯄꯛ ꯀꯦ ꯀꯩꯁꯨ ꯇꯧꯔ ꯇꯧꯔꯨꯕꯒꯤ ꯑꯗꯩ ꯉꯔꯥꯡꯁꯨꯅꯦ ꯑꯩꯈꯣꯏ ꯑꯉꯥꯡꯈꯩ ꯃꯌꯥꯝꯁꯤꯅ ꯃꯣꯏ ꯀꯩꯅꯣꯒꯤ ꯋꯥꯔꯜ ꯀꯞ ꯍꯧꯕꯒꯤ ꯑꯩꯈꯣꯏꯁꯤꯗ ꯑꯩꯈꯣꯏ ꯀꯥ ꯃꯣꯏ ꯇꯤꯚꯤ ꯑꯅꯧꯕ ꯑꯃ ꯂꯩꯔꯛꯦ ꯑꯄꯥ ꯑꯈꯣꯏꯗꯣ ꯀꯣꯏꯊꯣꯛꯑꯒ ꯌꯦꯡꯗꯅ ꯍꯥꯡꯗꯅ ꯇꯧꯕ ꯂꯩꯔ ꯑꯗꯨꯝ ꯄꯤꯞ ꯑꯗꯨ ꯊꯣꯛ ꯗꯣ ꯑꯗꯨꯒ ꯄꯨꯔꯥ ꯇꯨꯁꯤꯟꯕ ꯑꯣꯏꯗꯕ ꯑꯗꯨꯝ ꯈꯔ ꯇꯥꯔꯁꯨ ꯑꯗꯨꯝ ꯍꯥꯏꯗꯤ ꯐꯖꯅ ꯇꯨꯝꯕ ꯑꯣꯏꯗꯕꯗꯣ ꯑꯗꯨꯗꯒꯤ ꯉꯁꯤꯁꯨ ꯑꯃꯨꯛ ꯑꯟꯇꯥꯃꯤꯛꯀꯞ ꯊꯣꯛꯑꯦ ꯄꯨꯡ ꯈꯔ ꯃꯔꯤꯊꯣꯏꯅ
ꯅꯪ ꯉꯔꯥꯡ ꯑꯗꯨꯗ ꯅꯪ ꯉꯛ ꯑꯩꯁꯨ ꯏꯕꯥꯅꯤ ꯐꯣꯟ ꯋꯥꯔꯤ ꯁꯥꯟꯅ ꯁꯥꯟꯅꯅꯕ ꯅꯝꯕꯣ
ꯑꯁ ꯇꯨꯨꯝ ꯑꯩ ꯇꯨꯝꯅꯤꯡꯉꯗꯤ
ꯅꯟꯇꯦ ꯑꯗꯨ ꯑꯩꯅ ꯍꯥꯏꯕꯗꯨꯅꯦ ꯅꯪ ꯐꯣꯟ ꯋꯥꯔꯤ ꯁꯥꯟꯅ ꯁꯥꯟꯅ ꯇꯨꯝꯕ ꯍꯥꯏꯕ ꯍꯥꯏꯕꯒꯤ ꯑꯥꯊ꯭ꯔꯗꯤ ꯌꯥꯝ ꯀꯨꯏꯅ ꯁꯥꯟꯅꯔꯒ ꯇꯨꯝꯈꯤꯕꯗꯨ ꯃꯈꯜ ꯑꯃ ꯑꯣꯏꯔꯦꯗꯅ ꯃꯤꯅꯤꯠ ꯑꯃ ꯑꯅꯤꯐꯥꯎ ꯐꯥꯗ꯭ꯔꯤ ꯋꯥꯔꯤ ꯁꯥꯟꯅꯗꯨ ꯆꯞ ꯂꯦꯞꯄ ꯂꯩꯊꯣꯛꯈꯤ ꯍꯥꯏꯕ
ꯑꯩ ꯑꯗꯨꯝ ꯐꯃꯨꯡ ꯌꯧꯕꯒ ꯂꯣꯡꯉꯒ ꯑꯩꯈꯣꯏ ꯑꯉꯥꯡꯒꯤ ꯐꯩꯖꯨꯞꯠꯇꯨꯅꯦ ꯑꯃꯛꯇ ꯅꯠꯇꯦꯕ ꯑꯩꯈꯣꯏ ꯑꯉꯥꯡꯒꯤ ꯐꯃꯨꯡꯒꯤ ꯐꯩꯖꯨꯞꯠꯇꯣ ꯑꯗꯨꯝ ꯑꯣꯏꯅ ꯋꯥꯔꯤ ꯁ ꯉꯥ ꯑꯩ ꯁꯨꯝꯗ ꯈꯪꯉꯤꯅꯦꯕ
ꯑꯗꯩ ꯅꯨꯡꯗꯥꯡꯗ ꯋꯥꯔꯤ ꯁꯥꯟꯅꯕꯁꯦ ꯈꯔ ꯈ ꯂꯥꯎ ꯂꯥꯎꯅ ꯉꯥꯡꯗ ꯌꯥꯔꯔꯣꯏ ꯅꯪ ꯇꯨꯝꯕ ꯊꯨꯒꯥꯏꯅꯕ
ꯐꯔꯦ ꯐꯔꯦ
ꯑꯔꯨꯕ ꯋꯥꯔꯤꯒ ꯁꯥꯟꯅꯕ ꯑꯣꯏꯇꯥꯔꯗꯤ ꯇꯣꯛꯑꯦꯅꯦ ꯐꯣꯟ ꯑꯃꯨꯛ ꯍꯥꯟ ꯀꯛꯊꯠꯂꯒ ꯑꯃꯨꯛ ꯇꯧ ꯇꯥꯝꯃꯤꯅ ꯑꯗꯨꯗꯤ
ꯎꯝ ꯀ ꯀꯦ ꯇꯧꯤꯗꯣꯏꯅꯣ ꯍꯥꯏꯗꯤ ꯚꯝ ꯂꯥꯛꯄ ꯍꯧꯔꯕ꯭ꯔꯣ ꯀꯃꯥꯏꯅ ꯇꯧꯔꯒꯦ
ꯀꯩꯅꯣꯗꯣ ꯒ꯭ꯔꯦꯠ ꯄꯤꯝꯗꯣ ꯑꯗ ꯂꯥꯛꯅꯕꯒꯤ ꯃꯣꯏ ꯉꯔꯥꯡ ꯌꯣꯠ ꯂꯦꯡꯕ ꯍꯧꯔꯝꯃꯦ ꯂꯣꯏꯗ꯭ꯔꯤꯌꯦ ꯑꯗ ꯌꯣꯠ ꯃꯌꯥꯝꯗꯣ ꯂꯦꯡꯕ ꯂꯣꯏꯔꯒ ꯑꯃꯨ ꯍꯩꯗꯣꯏꯅꯦꯕ ꯅꯣꯡ ꯆꯤꯡꯁꯤꯅ ꯐꯔꯛ ꯇꯥꯕꯁꯤꯗꯅꯦ ꯊꯕꯛ ꯁꯨꯕꯗꯁꯨ ꯑꯀꯥꯏꯕ ꯌꯥꯝ ꯄꯤꯕ
ꯐꯔꯦ ꯐꯔꯦ ꯑꯗꯨꯗꯤ ꯑꯗꯨ ꯊꯝꯈꯤꯒꯦꯀꯣ
ꯍ ꯍꯣꯏ ꯍꯣꯏ